ꯑꯣ ꯇꯥꯔꯦ ꯑ ꯑꯩꯈꯣꯏꯒꯤ
ꯅꯪꯒꯤ ꯃꯈꯣꯟꯖꯦ
ꯑꯩꯒꯤ ꯃꯈꯣꯟ ꯇꯥꯕ꯭ꯔꯥ ꯅꯪꯉꯣꯟꯗ
ꯑꯣꯠ
ꯀꯩꯔꯀꯣ
ꯀꯣ ꯌꯥꯝ
ꯑꯗꯨꯃꯥꯏꯅ ꯉꯁꯤ ꯑꯗꯨꯝ ꯇꯧꯕꯅꯦ
ꯃꯣꯜꯗꯅ ꯅꯝꯂꯒꯦ ꯋꯥꯔꯤ ꯁꯥꯕꯒꯤꯔꯥ
ꯅꯠꯇꯦ ꯅꯠꯇꯦ ꯍꯥꯏꯕ ꯑꯗꯨꯒꯤ ꯅꯠꯇꯦ ꯉꯁꯥꯏꯗꯒꯤ ꯑꯗꯨꯃꯥꯏꯅ ꯇꯧꯕꯅꯦꯕ
ꯑꯣ
ꯑꯁꯤꯅꯅꯦꯕ ꯃꯣꯏꯒꯤ ꯔꯤꯅꯣꯅꯅꯦ ꯑꯩꯈꯣꯏ ꯂꯣꯏꯅ ꯆꯦꯛ ꯇꯧꯈ꯭ꯔꯦ ꯑꯃꯕꯨ ꯇꯧꯔꯁꯨ ꯑꯃꯕꯨ ꯇꯧꯔꯁꯨ ꯆꯞ ꯃꯥꯟꯅꯩꯌꯦꯕ ꯈꯪꯕ꯭ꯔꯥ꯫
ꯑꯗꯨꯗꯤ
ꯍꯧꯖꯤꯛꯇꯤ ꯑꯩꯗꯨ ꯏꯊꯟꯗ ꯃꯣꯈꯣꯟ ꯇꯥꯗ꯭ꯔꯦ ꯉꯁꯥꯏꯗꯤ ꯏꯊꯟꯗꯁꯨ ꯌꯥꯝ ꯇꯥꯕ ꯑꯗꯨꯒ ꯑꯩꯒꯤ ꯏꯃꯥꯟꯅꯕꯕꯨꯁꯨ ꯃꯥꯁꯨ ꯃꯊꯟꯇ ꯇꯥꯏꯌꯦ ꯍꯥꯏꯌꯦ ꯍꯥꯏꯌꯦ ꯃꯣꯏꯒꯤ ꯑꯗꯨꯃꯥꯏ ꯇꯧꯔꯝ ꯀꯩꯗꯧꯔꯦ ꯌꯥꯗ꯭ꯔꯕꯣ?
ꯇꯥꯏ ꯇꯥꯏ ꯋꯥ ꯉꯥꯡꯕ ꯀꯤꯕ
ꯅꯪ ꯅꯪ ꯅꯪꯒꯤ
ꯍꯣꯏ
ꯎꯝ ꯇꯩ
ꯅꯉꯣꯟꯗ ꯉꯥꯡꯕꯗꯣ ꯑꯩꯅ ꯍꯤꯛꯀꯠ ꯍꯤꯛꯀꯠ ꯇꯥꯕꯗꯣ
ꯑꯗꯨ ꯀꯩꯗꯧꯔꯣꯏꯅꯦ꯫ ꯎꯝ
ꯑꯗꯣ
ꯌꯥꯝ ꯁꯦꯉꯦ ꯑꯗꯨꯒ ꯏꯀꯣꯁꯨ ꯆꯠꯇꯦ ꯉꯁꯥꯏꯗꯤ ꯌꯥꯝ ꯆꯠꯂꯝꯕꯅꯦ ꯍꯧꯖꯤꯛꯀꯤꯗꯤ ꯅꯪꯒꯤ ꯑꯣꯏꯅꯆꯠꯈ꯭ꯔꯦ
ꯏꯕꯥꯅꯤ ꯃꯅꯥꯛꯇ ꯀꯔꯤ ꯂꯩꯕ ꯆꯠꯂ ꯑꯩꯈꯣꯏꯒꯤ ꯚꯏ ꯁꯥꯔ ꯁꯚꯦꯟ ꯊ ꯀꯩꯅꯣ ꯑꯩꯠ ꯊꯥꯎꯖꯟ ꯕꯩꯔꯕ ꯍꯥꯏꯕ꯭ꯔꯥ ꯑꯗꯨ ꯐꯤꯂꯝꯗ ꯊꯦꯡꯅꯕ ꯌꯥꯗꯕ ꯀꯔꯟ ꯆꯠ ꯑꯩꯒꯨꯝꯅ ꯋꯥꯔꯤ ꯋꯥꯇꯥꯏ ꯁꯥꯟꯅꯕ ꯌꯥꯗꯕꯒꯤ ꯀꯥꯔꯁ ꯀꯨꯝꯕ ꯂꯩꯕ ꯆꯂꯥ ꯑꯁ
ꯋꯥꯔꯤꯗꯤ ꯋꯥꯔꯤꯔꯤ ꯂꯤꯕꯤꯈ꯭ꯔꯣ ꯑꯗꯨꯗꯤ
ꯐꯔꯤ ꯏꯟꯅ ꯋꯥꯔꯤ ꯂꯤꯕꯗꯣ ꯍꯥꯏꯔꯗꯤꯅꯦ ꯑꯦꯚꯣꯀꯦꯠ ꯀꯥꯏꯗꯣ ꯑꯣꯏꯔꯕꯅꯤꯅ
ꯑꯩꯈꯣꯏ ꯑꯗꯨꯒꯨꯝꯕ ꯃꯤ ꯀꯅꯥꯅ ꯋꯥꯔꯤꯒꯕ ꯍꯥꯏꯌꯦ ꯍꯥꯏ
ꯑꯗꯨ ꯏꯟꯗꯤꯌꯥꯗ ꯀꯦꯁ ꯆꯤꯡꯅꯕ ꯃꯌꯥꯝ ꯊꯦꯡꯅꯔꯝꯅꯤꯅ ꯑꯗꯨꯒꯨꯝꯕꯒꯤ ꯭ꯔꯥꯝ ꯑꯣꯏꯔꯣ ꯑꯃ ꯑꯣꯏꯔꯣ
ꯑꯗꯨꯒꯨꯝꯕ ꯄꯉꯥꯡ ꯉꯥꯡꯕ ꯌꯥꯗꯦ ꯍꯥꯏꯌꯦ
ꯑ ꯑꯁꯤꯗꯗꯤ ꯉꯥꯡꯕ ꯉꯥꯡꯕ ꯌꯥꯔꯕꯝꯅꯤꯅ
ꯌꯥꯗꯦ ꯍꯥꯏꯔꯒ
ꯑꯗꯣ ꯅꯪ
ꯑꯩꯒꯤ ꯊꯕꯛꯇꯤ ꯌꯥꯝ ꯋꯥꯏꯑꯦ ꯂꯣꯏꯔꯦꯅ
ꯆꯐ ꯀꯥꯏꯁꯤ
ꯒꯤ ꯃꯆꯥꯅꯨꯄꯤ ꯄꯣꯛꯈ꯭ꯔꯗꯤ ꯑꯗꯨꯒꯨꯝꯕ ꯊꯕꯛ ꯇꯧꯟ
ꯎ
ꯌꯨꯝ ꯀꯩ ꯅꯨꯣꯄꯤꯤꯒꯦ ꯀꯣꯏꯗ꯭ꯔꯦꯗ ꯅꯪ ꯕ꯭ꯔꯦꯛ ꯇꯞ ꯇꯧꯕ ꯉꯥꯏꯔꯤ ꯀꯟꯁꯤꯗ ꯀꯥꯆꯤꯟꯗ ꯅꯪꯒꯤ ꯐꯣꯇꯣ ꯍꯥꯞꯄꯒ ꯗꯨꯛ ꯊꯣꯡꯉꯥꯏ ꯇꯧꯔꯒ ꯈꯔꯨꯝ ꯃꯅꯦ ꯀ
ꯎꯝꯔꯝꯅꯤ ꯅꯪꯒꯤ ꯅꯨꯄꯤꯗꯩ ꯃꯁꯛ ꯐꯖꯕ ꯐꯪꯒꯅꯤꯗ ꯅ ꯁꯨꯃ ꯁꯒꯦ ꯖꯔꯤꯗꯨ
ꯅꯪ ꯅꯪꯒꯨꯝꯕ ꯑꯃ ꯐꯪꯅꯕ ꯀꯟꯅ ꯅꯤꯔꯦ ꯐꯪꯕ ꯌꯥꯗ꯭ꯔꯦꯌꯦꯦ
ꯑꯩꯒꯨꯝꯕ ꯀꯥꯏꯅ ꯑꯩꯒꯨꯝꯕ ꯐꯪꯅꯤꯡꯉꯥꯏꯅꯤꯅ
ꯅꯪ ꯅꯪꯉꯣꯟꯗ ꯈ꯭ꯋꯥꯏꯗꯒꯤ ꯉꯥꯎꯖꯕ ꯅꯪꯒ ꯃꯥꯟꯅꯕ ꯀ꯭ꯔꯥꯏꯇꯦꯔꯤꯌꯥ ꯊꯤꯕꯗ ꯑꯍꯥꯟꯕꯗ ꯃꯃꯤꯠꯇ ꯃꯥꯟꯕ ꯊꯤꯕꯅꯦꯕꯀꯣ ꯑꯃꯗꯤ ꯐꯪꯗꯤ ꯐꯪꯕꯅꯦ ꯑꯗꯨ ꯃꯥꯒꯤ ꯂꯩꯕꯥꯛꯀꯤ ꯆꯤꯔꯥꯏꯗꯣ ꯇꯥꯡꯕ ꯍꯦꯟꯃꯟꯥꯟꯕ ꯆꯤꯔꯥꯏ ꯃꯃꯥꯡꯒꯤ ꯆꯤꯔꯥꯏꯗꯣ ꯌꯥꯝ ꯆꯥꯎꯕ ꯈꯣ
ꯂꯥꯏꯕꯥꯛ ꯆꯥꯎꯕ ꯍꯥꯏꯇꯥꯔꯦ ꯑꯩꯈꯣꯏꯒꯤ ꯐꯣꯔꯍꯦꯠ ꯐꯣꯍꯦꯠꯇꯨ ꯆꯥꯎꯃꯟꯕ
ꯃꯤ ꯑꯗꯨꯒꯨꯝꯕ ꯃꯤꯗ ꯌꯥꯝ ꯄꯥꯝꯕꯅꯦ ꯆꯔꯥꯏ ꯍꯥꯏꯕ꯭ꯔꯥ ꯀꯣꯛꯇꯥꯡꯕꯗꯣ ꯅꯨꯄꯤꯈꯣꯏ ꯆꯤꯔꯥꯏ ꯍꯥꯏꯕ ꯑꯗꯨ ꯇꯥꯡꯕ ꯀꯥꯕꯗ ꯃꯤꯅ ꯌꯥꯝ ꯐꯖꯩꯌꯦ ꯍꯥꯏꯅ
ꯅꯨꯄꯤꯒꯤꯗ ꯅꯨꯄꯤꯒꯤꯗ ꯑꯗꯨꯒꯨꯝꯕꯗꯨꯣ ꯐꯖꯩ ꯍꯥꯏꯕꯗꯅꯦ
ꯎꯝ
ꯀꯅꯥꯅ?
ꯅꯨꯄꯥꯒꯤꯗꯤ ꯐꯖꯗꯦ ꯅꯨꯄꯤꯅ ꯋꯥꯡꯕꯗꯤ ꯐꯖꯩ ꯍꯥꯏ ꯈꯪꯗꯦ ꯅꯍꯥꯟꯗꯨ ꯑꯩꯈꯣꯏ ꯊꯕꯛ ꯇꯧꯕ ꯃꯇꯝꯗꯁꯨ ꯍꯥꯏꯕꯥ ꯑꯩꯁꯨ ꯌꯥꯝ ꯀꯥꯕꯅꯦꯍꯦ ꯍꯥꯅꯨꯕꯤ ꯑꯣꯏꯕꯒꯤ ꯍꯦ ꯍꯦꯟꯅ ꯀꯥꯈ꯭ꯔꯦ
ꯀꯥꯕ ꯎꯗꯦꯗ
ꯎꯝ ꯑꯥꯁꯤ ꯃꯄꯥꯅꯦꯕꯀꯣ ꯍꯥꯏꯕꯗꯤ ꯃꯥꯒꯤ ꯑꯉꯥꯡ ꯑꯃ ꯑꯅꯤ ꯂꯩꯕ ꯈꯣꯏꯗꯣ ꯑꯩꯁꯦ ꯅꯪꯕꯨ ꯆꯥꯛꯄꯁꯦ ꯑꯁꯤ ꯑꯁꯤ ꯀꯣꯛꯇꯥꯡꯕꯗꯣ ꯆꯤꯔꯥꯏ ꯍꯥꯏꯕ꯭ꯔꯥ ꯀꯣꯛꯇꯥꯡꯕꯗꯣ ꯁꯣꯂ꯭ꯔꯗꯣ ꯑꯗꯨ ꯀꯥꯕꯒꯤ ꯐꯖꯕꯅꯦ ꯀꯥꯏꯅ ꯁꯨꯃꯥꯏꯅ ꯄꯥꯛ ꯇꯧꯕꯤꯔ ꯆꯠꯈ꯭ꯔꯕꯣ ꯑꯩꯒꯤ
ꯉꯥꯡꯕ ꯈꯛ ꯅꯠꯇꯦ ꯉꯥꯡꯕ ꯈꯛ ꯅꯠꯇꯦ ꯇꯁꯇꯨꯝ ꯇꯧꯔꯝꯃꯤꯅꯦꯕ ꯅꯠꯇ꯭ꯔꯥ
ꯃꯥꯏꯅ ꯇ ꯍꯥꯏꯅ ꯃꯈꯨꯛꯨꯠꯅꯥ ꯄꯣꯛꯄꯤꯔꯝꯃꯒ ꯆꯠꯈ꯭ꯔꯕꯅ ꯐꯨꯅꯤꯡꯕꯗꯣ
ꯅꯨꯡꯁꯤꯕꯒꯤꯅꯤ ꯀꯩꯅꯣ
ꯌꯥꯔꯦ ꯑꯗꯨꯃꯥꯏꯅꯥ ꯅꯨꯡꯁꯤꯕꯗꯨ ꯀꯔꯤ ꯇꯧꯅꯤꯡꯉꯥꯏꯔꯣ ꯄꯥꯈꯪꯍꯣꯏꯅ ꯅꯨꯡꯁꯤꯕꯤꯗ꯭ꯔ ꯍꯅꯨꯕꯈꯛꯅ ꯕꯖꯥꯔꯁꯨ ꯆꯠꯊꯣꯛꯄ ꯌꯥꯗ꯭ꯔꯦ ꯈꯪꯕ꯭ꯔꯥ ꯑ ꯑꯩꯒꯤ ꯐꯦꯁꯕꯨꯛ ꯇꯣ ꯑꯪ ꯑꯩ ꯌꯦꯡꯕ ꯑꯩꯅ ꯂꯥꯏꯀ꯭ꯁ ꯄꯤꯕꯅꯦꯀꯣ ꯑꯩꯕꯨ ꯈꯪꯕ꯭ꯔꯥ ꯑꯩꯅ ꯈꯪꯗꯕ ꯃꯤꯁꯤꯡꯁꯨ ꯇꯣꯝ ꯈꯛ ꯇ ꯑꯣꯏꯔꯕꯒꯤ ꯕꯖꯥꯔꯁꯨ ꯆꯠꯅꯤꯡꯗ꯭ꯔꯤ ꯑꯉꯥꯎ ꯑꯐꯩ ꯌꯥꯝ ꯃꯥꯟꯕꯒꯤ ꯍꯥꯏꯔꯒ ꯒꯔꯤꯗꯨ ꯕꯖꯥꯔ ꯆꯠꯂꯒ ꯂꯩꯕ ꯀꯥꯟꯗ ꯒꯥꯔꯤ ꯊꯧꯔꯛꯀꯅꯦꯕ ꯑꯗꯨꯁꯨ ꯄꯥꯈꯪ ꯈꯣꯏꯗꯤ ꯏꯀꯥꯏꯌꯦꯕ ꯀꯔꯤꯁꯨ ꯇꯧꯗꯦꯕꯀꯣ ꯃꯄꯥ ꯍꯣꯏ ꯍꯧꯖꯤꯛ ꯃꯆꯥ ꯑꯃ ꯑꯅꯤ ꯂꯩꯕꯈꯣꯏ ꯌꯥꯝ ꯏꯀꯥꯏꯒꯟꯗꯕ ꯃ ꯃꯇꯝ ꯂꯩꯌꯦꯅ ꯗꯨꯒꯨꯝꯕ ꯍꯣꯏꯅꯦꯕ ꯒꯥꯔꯤ ꯊꯧꯔꯒ ꯂꯩꯔꯁꯨ ꯃꯣꯏꯗꯤ ꯀꯟꯅ ꯌꯦꯡꯉꯥ ꯂꯟꯆꯣ ꯍꯥꯏꯔꯨꯔꯒꯥ ꯑꯩꯉꯣꯟꯗꯥ ꯑꯩꯒꯤ ꯃꯤꯡ ꯂꯥꯎꯕꯤꯔꯒꯥ ꯆꯦꯟ ꯆꯛ ꯈ꯭ꯔꯅꯤ ꯑꯗꯨꯒꯤ ꯏꯅꯥꯎꯅꯨꯄꯤꯅ ꯃꯥꯗꯤ ꯁꯨꯈꯪ ꯈꯪꯗꯦꯅ ꯑꯩꯗꯤ ꯍꯣꯏ ꯁꯣꯁꯦꯜ ꯃꯦꯗꯤꯌꯥ ꯗꯥ ꯑꯗꯨꯝ ꯂꯩꯕꯒꯤ ꯑꯗꯨꯝ ꯇꯦꯡꯅꯩ ꯌꯦꯕꯥ ꯃꯔꯛ ꯃꯔꯛꯇꯥ ꯆꯠ ꯃꯐꯝ ꯃꯐꯝ ꯆꯠꯄ ꯀꯥꯟꯗ ꯀꯩꯁꯨ ꯂꯩ ꯑꯩꯒꯤꯗꯃꯛꯇꯤ ꯅꯣꯔꯃꯦꯜ ꯑꯣꯏꯈ꯭ꯔꯦꯕ ꯀꯩꯁꯨ ꯈꯟꯗꯦꯕ ꯏꯅꯥꯎ ꯅꯨꯄꯤꯅꯥ ꯏꯁ ꯆꯈꯠꯇꯦꯍꯦ
ꯍꯨꯝ ꯍꯨꯝ ꯑꯣ ꯑꯩꯈꯣꯏꯒꯤ ꯍꯥꯏꯗꯤ ꯑꯥ ꯃꯤꯅ ꯁꯨꯃꯥꯏꯅ ꯐ꯭ꯔꯦꯡꯂꯤ ꯐ꯭ꯔꯦꯟꯂꯤ ꯑꯣꯏꯅ ꯌꯥꯝ ꯑꯗꯨꯝ ꯀꯥꯎꯕꯗ ꯑꯃꯔꯣꯝꯗꯗꯤ ꯐꯩꯕꯀꯣ
ꯎꯝ ꯀꯩꯁꯨ ꯀꯥꯏꯗꯦ ꯃꯣꯏꯒꯤ ꯑꯣꯛ ꯆꯥꯎ ꯍꯣꯏ ꯑꯩꯈꯣꯏꯁꯨ ꯁꯣꯁꯤꯜ ꯃꯦꯗꯤꯌꯥ ꯊꯣꯛꯄꯅꯤꯅ ꯃꯣꯏꯁꯨ ꯎꯝ ꯑꯗꯨꯝ ꯃꯣꯏꯕꯨ ꯑꯩꯕꯨ ꯈꯪꯉꯦ ꯍꯥꯏꯕꯗꯨ ꯈꯪꯍꯟꯅꯤꯡꯕꯗꯣ ꯇꯧꯕꯥꯅꯤꯅꯦ ꯅꯨꯄꯥꯁꯤꯡꯅ ꯑꯩꯒꯤ ꯁꯤꯅꯤꯌꯔꯒ ꯆꯠꯂꯁꯨ ꯑꯗꯨꯝ ꯎꯝ ꯆꯥꯒꯨꯝꯕ ꯊꯛꯄ ꯆꯠꯄ ꯕꯨ ꯂꯝꯕꯤꯗ ꯊꯦꯡꯅꯔꯗꯤ ꯅꯪꯒꯤꯗꯨꯗ꯭ꯔꯗ ꯑꯩꯒꯤ ꯆꯦꯝꯕꯔꯗ ꯆꯠꯂꯗꯤ ꯅꯪꯕꯨꯗꯤ ꯀꯔꯤꯒꯤ ꯅꯨꯄꯥꯅ ꯈꯠꯄ ꯅꯪꯒꯤ ꯐꯦꯁꯕꯨꯛ ꯌꯦꯡꯅꯤꯡꯕ꯭ꯔꯥ ꯅꯪꯒꯤ ꯄꯦꯖꯇꯣ ꯍꯥꯏꯔꯒ
ꯄꯥꯈꯪ ꯈꯣꯏꯁꯨ ꯌꯥꯝ ꯂꯩꯌꯦ ꯃꯣꯏꯗꯤ ꯂꯣꯠ ꯂꯣꯅ ꯍꯦꯟꯕꯒꯤꯅꯦ ꯍꯥꯏꯅ ꯍꯥꯏꯕꯤꯕꯅꯦ
ꯑꯗꯨ ꯌꯦꯡꯕ ꯈꯣꯠꯄꯗꯤ ꯃꯌꯥꯝꯗꯤ ꯂꯩ ꯂꯩꯔꯝꯒꯅꯤ ꯑꯗꯨ ꯑꯣꯏꯔꯁꯨ ꯑꯩꯈꯣꯏꯒꯤ ꯑ ꯍꯅꯨꯕꯁꯤꯡꯗꯤ ꯃꯣꯏꯕꯨꯁꯨ ꯖꯁ ꯃꯆꯥ ꯨꯃꯨꯟꯅ ꯈꯜꯂꯕꯅꯤꯅ ꯋꯥ ꯉꯥꯡꯕ ꯀꯥꯟꯗ ꯀꯣꯏꯕꯤꯗꯕꯒꯤ ꯅꯨꯡꯁꯤꯕꯒꯤ ꯑꯗꯨꯝ ꯃꯁꯥꯗ ꯐꯤꯜ ꯇꯧꯕꯗ ꯑꯦꯛꯁꯄ꯭ꯔꯦꯁ ꯇꯧꯕ ꯋꯥꯅꯦꯕ ꯑꯗꯒꯤ ꯄꯥꯈꯪ ꯑꯃ ꯅꯠꯇ꯭ꯔꯒ ꯅ ꯅꯈꯥ ꯊꯥꯕ ꯅꯅꯥꯎꯁꯤꯡꯅꯗꯤ ꯊꯦꯡꯅꯕ ꯀꯥꯟꯗ ꯑꯗꯨꯃꯥꯏꯅ ꯉꯥꯡꯅꯕꯒꯤ ꯄꯥꯡꯒꯜꯗꯣ ꯂꯩꯔꯣꯏꯕꯀꯣ ꯉꯥꯡꯂꯛꯑꯁꯨ ꯑꯗꯨꯝ ꯑꯉꯥꯎꯕ ꯃꯥꯟꯈꯤꯗꯣꯏꯅꯦ ꯁꯨꯛꯊꯦꯡ ꯊꯦꯡꯅꯗꯕ ꯃꯤꯗꯣ ꯑꯗꯨꯃꯥꯏꯅ ꯉꯥꯡꯂ ꯊꯦ ꯅꯠꯇ꯭ꯔꯥ
ꯍꯣꯢ ꯍꯣꯢ
ꯍꯥꯏꯔꯦ
ꯎꯝ ꯅꯪꯒꯤ ꯀꯌꯥ ꯑꯋꯥꯠꯂꯤꯒꯦ ꯑꯗꯨꯗꯤ ꯍꯥꯏꯕ ꯌꯥꯅꯤ ꯍꯥꯏꯌꯣ ꯑꯗꯣ
ꯑꯩꯒꯤꯔꯣ
ꯅꯪꯒꯤ ꯊꯕꯛ ꯍꯣꯏ ꯃꯔꯤ ꯃꯉꯥ ꯇꯔꯨꯛ ꯇꯔꯦꯠ ꯑ ꯎꯝ ꯎꯝ
ꯅꯪꯒꯤꯅ ꯀꯌꯥ
ꯑꯩꯒꯤꯗꯤ ꯍꯥꯏꯒꯅꯨ
ꯂꯣꯏꯁꯤꯜꯂꯣ ꯀꯩꯅꯣ ꯑꯗꯨꯝ ꯇꯧꯔꯣ ꯑꯗꯨꯝ ꯇꯧꯔꯣ ꯍꯟꯗꯛꯀꯤ ꯃꯤ ꯑꯁꯤꯗꯒꯤ ꯌꯥꯝ ꯅꯨꯡꯉꯥꯢ
ꯍꯝ ꯍꯣꯏ ꯃꯤꯗꯤ ꯀꯨꯟꯒꯨꯝꯕꯁꯨ ꯀꯣ ꯈꯪꯕ ꯌꯥꯎꯅꯩ ꯍꯦ
ꯃꯤꯁ ꯄꯣꯀꯦꯇꯤꯞ ꯃꯤꯁꯇꯔ ꯇꯣꯛꯀꯦꯇꯤꯞ ꯇꯥꯅꯕ ꯍꯣꯠꯅꯔꯣ ꯅꯠꯇ꯭ꯔ
ꯑꯉꯥꯡ ꯑꯃꯅ ꯎꯝ ꯏꯆꯦ ꯅꯪꯗꯤ ꯅꯪꯒꯤ ꯃꯁꯛꯇꯤ ꯌꯥꯝ ꯄꯛꯇ꯭ꯔꯦ ꯅꯆꯤꯟ ꯌꯥꯝ ꯍꯩꯌꯦ
ꯎꯝ
ꯒ ꯎꯝ ꯁꯤꯠꯇꯕꯗ ꯃꯤ ꯈꯔꯗꯤ ꯉꯥꯡꯅꯅꯤꯡꯉꯥꯏ ꯂꯥꯛꯄꯅꯤꯅ ꯉꯥꯡꯕ ꯇꯥꯕꯅꯤꯅ ꯅꯠꯇ꯭ꯔꯥ
ꯑꯣ ꯑꯩ ꯀꯩꯅꯣꯃꯥ ꯍꯥꯏꯒꯦ ꯅꯪꯒꯤ ꯊꯕꯛ ꯃꯦꯇꯔꯗ ꯑꯥ ꯑꯗꯨꯝ ꯍꯥꯏꯕꯤ ꯌꯥꯒ
ꯍꯤ ꯈꯪꯗꯦ ꯀꯔꯝꯕꯅꯣ ꯍꯥꯏ
ꯅꯣꯏꯒꯤ ꯀꯦꯁꯀꯨꯝꯕ ꯇꯧꯕ ꯀꯥꯟꯗ ꯑꯗꯨꯝ ꯊꯣꯛꯑꯒ ꯋꯥ ꯉꯥꯡꯕ ꯈꯣꯠꯄꯗꯣ ꯑꯗꯨꯝ ꯇꯥꯎꯔꯕꯣ ꯀꯃꯥꯏ ꯇꯧꯕꯅꯣ ꯅꯪ
ꯇꯧꯗꯦ ꯑꯦ ꯖꯣꯔꯃꯦꯟꯒꯨꯝꯕ ꯈꯔ ꯈꯔ ꯑꯥꯔꯒꯨꯃꯦꯟꯒꯨꯝꯕꯗꯤ ꯁꯤꯅꯤꯌꯔ ꯈꯣꯏꯅ ꯇꯧꯋꯦ ꯎꯝ ꯀꯗꯥꯏꯗꯒꯤ ꯑꯩꯕꯨꯁꯨ ꯇꯧꯋꯣ ꯍꯥꯏꯔ ꯁꯨꯡꯇꯧ ꯇꯧꯗꯦ ꯇꯧꯅꯤꯡꯗꯦ ꯑꯦ ꯇꯨꯒꯨꯝꯕ ꯂꯩꯗꯦ ꯆꯞ ꯃꯥꯟꯅꯩ ꯑꯗꯨꯒꯨꯝꯕ ꯑꯩꯁꯨ ꯉꯥꯡꯅꯤꯡꯔꯗꯤ ꯉꯥꯡꯕ ꯌꯥꯏꯌꯦꯅ ꯑꯩꯅ ꯉꯥꯡꯅꯤꯡꯗꯕꯒꯤꯅꯤꯅ ꯑꯗꯨ ꯇꯥꯏꯇꯂꯣ ꯑꯇꯣꯞꯄ ꯂꯩꯇꯦ ꯑꯦꯚꯣꯀꯦꯠ ꯂꯣꯏꯅ ꯂꯔꯅꯦꯠ ꯂꯣꯏꯅ ꯇꯧꯕ ꯌꯥꯔꯦ ꯂꯥꯏꯁꯦꯟꯁ ꯂꯩꯕ ꯂꯣꯏꯅ
ꯑꯣ ꯅꯪ ꯃꯒꯥ ꯍꯥꯡꯕꯁꯦ ꯅꯣꯡꯃꯗꯤ ꯕꯤꯗꯑꯣ ꯊꯒꯠꯂꯨ
ꯎꯝ ꯁꯤꯠꯇꯨꯕ ꯇꯥꯝ
ꯅꯠꯇ ꯎꯁꯤꯠꯇꯕꯒꯤ ꯅꯠꯇ ꯐꯖꯒꯅꯤ ꯄꯥꯛ
ꯍꯥꯏꯕꯗꯤ ꯂꯥꯏꯛ ꯃꯨꯚꯤꯗꯗꯤ ꯃꯨꯚꯤꯒ ꯑꯁꯦꯡꯕ ꯀꯣꯔꯠ ꯔꯨꯝꯗꯤ ꯇꯣꯡꯉꯥꯜꯂꯦꯗ
ꯃꯨꯚꯒꯤꯅ ꯈꯔ ꯀꯩꯅꯣ ꯇꯧꯕ꯭ꯔꯥ ꯑꯩꯈꯣꯏꯒꯤ
ꯃꯣꯏꯗꯤ ꯑꯦꯛꯇꯔ ꯍꯣꯏꯅ ꯌꯦꯡꯕ ꯅꯨꯡꯉꯥꯏꯅꯤꯉꯥꯏ ꯋꯔꯁ ꯃꯥꯥꯔꯠ ꯇꯧꯕ ꯑꯦꯛꯇꯤꯡ ꯈꯛꯇꯅꯦ ꯑꯗꯨꯗꯤꯩ ꯃꯅꯨꯡꯗꯗꯤ ꯑꯗꯨ ꯇꯧꯋꯦꯗ ꯌꯥꯝ ꯃꯨꯕꯤꯒꯨꯝꯕꯗꯗꯤ ꯌꯥꯝ ꯍꯒꯨꯝꯃꯦꯟꯒꯨꯝꯝꯕꯗꯨ
ꯑꯥ ꯑꯗꯨꯝ ꯀꯟꯇꯤꯅ꯭ꯌꯨ ꯆꯠꯊꯔꯒ ꯉꯝꯅꯕ
ꯃꯆꯤꯟ ꯊꯤꯕꯅꯦ ꯍꯥꯏꯕꯗꯤꯀꯣ ꯂꯣꯗꯤ ꯑꯁꯦꯡꯕꯗꯤ ꯎꯝ ꯕꯔꯕꯜ ꯑꯣꯔꯨꯔꯦꯜ ꯑꯥꯔꯒꯨꯃꯦꯟꯗꯒꯤꯗꯤ ꯔꯤꯖꯟ ꯑꯥꯔꯒꯨꯃꯦꯟꯅ ꯍꯦꯟꯅ ꯏꯁꯇ꯭ꯔꯣꯡ ꯑꯣꯏꯕꯅꯦꯕ ꯐꯖꯅ ꯏꯔꯗꯤ ꯑꯥꯒꯨꯜ ꯐꯖꯅ ꯇꯧꯅꯤꯉꯥꯏ ꯂꯩꯇꯦ ꯋꯥꯆꯤꯟꯗ ꯄꯥꯔꯒ ꯑ ꯏꯕ ꯁꯨꯗꯕꯗꯣ ꯅꯠꯇ꯭ꯔꯒ ꯑꯦꯗꯤꯁꯅꯦꯜ ꯑꯣꯏꯅ ꯑꯦꯗꯥꯞ ꯇꯧꯔꯒ ꯑꯥꯒ ꯇꯧꯕ ꯋꯥꯅꯦꯕ ꯖꯠꯁꯅ ꯀꯣꯏꯁꯟꯒꯨꯝꯕ ꯍꯪꯕ ꯀꯥꯟꯗ ꯑꯗꯨꯃꯥꯏꯅ ꯇꯧꯔꯝꯒꯗ
ꯑ ꯑꯩꯈꯣꯏꯒꯤ ꯗꯤꯁꯇ꯭ꯔꯤꯛꯀꯤ ꯑꯣꯏꯅ ꯅꯠꯇ꯭ꯔꯒ ꯑꯩꯈꯣꯏꯒꯤ ꯇꯃꯦꯡꯂꯣꯡꯒꯤ ꯑꯦꯔꯤꯌꯥꯒꯤ ꯑꯣꯏꯅ ꯑꯩꯈꯣꯏꯒꯤ ꯁ ꯀꯨꯝꯕ ꯂꯥꯛꯄꯁꯦ ꯗꯣꯃꯦꯇꯤꯛ ꯗꯣꯃꯦꯁꯇꯤꯛ ꯚꯥꯏꯂꯦꯟꯁ ꯅꯠꯇ꯭ꯔꯒꯅ ꯑꯩꯈꯣꯏꯒꯤ ꯂꯝꯒꯤ ꯏꯁꯨꯗ ꯑꯗꯨꯒꯨꯝꯕ ꯀꯔꯝꯕꯅ ꯍꯦꯟꯅ ꯂꯥꯛꯀꯦ ꯀꯔꯝꯕ ꯀꯦꯁꯇ ꯌꯥꯝꯕ꯭ꯔꯥ
ꯃꯅꯤ ꯁꯨꯠ
ꯎꯝ
ꯄꯩꯁꯥ ꯂꯧꯔꯒ ꯆꯠꯈ꯭ꯔꯕꯒꯨꯝꯕ ꯄꯩꯁꯥ ꯄꯨꯔꯒ ꯄꯤꯗꯕ ꯑꯗꯨ ꯑꯩꯈꯣꯏꯒꯤꯁꯦ ꯀꯩꯅꯣ
ꯍꯣꯏ ꯌꯥꯝꯅ ꯊꯥꯖꯗꯕ ꯃꯤ ꯊꯥꯖꯗꯕ ꯀꯦꯁꯅ ꯃꯥꯡ ꯊꯥꯔꯝꯕꯒꯤ ꯅꯣꯛꯅꯤꯡꯕ ꯐꯥꯎꯋꯤ ꯍꯥꯏꯕꯅꯤꯗ
ꯂꯨꯍꯣꯡꯕꯁꯨ ꯌꯥꯝ ꯂꯩꯌꯦꯅ ꯑꯗꯨꯒ ꯎꯝ ꯍꯧꯖꯤꯛꯗꯤꯛ ꯀ꯭ꯂꯦꯔꯦꯁꯟ ꯎꯝ ꯆ꯭ꯔꯃꯟꯁꯤꯀꯨꯝꯕꯀꯣ ꯑꯇꯨꯒꯨꯝꯕ ꯁꯤꯕꯤꯜꯒꯤ ꯆ꯭ꯔꯃꯦꯟ ꯄꯨꯅꯤꯡꯉꯥꯏꯗꯤ ꯗꯤꯀ꯭ꯂꯦꯔꯦꯁꯟꯒꯨꯝꯕ ꯂꯥꯎꯕꯗꯣ
ꯑꯣ
ꯈꯨꯟꯕꯨꯒꯤ ꯄ꯭ꯔꯣꯕ꯭ꯂꯦꯝ ꯌꯥꯝ ꯂꯩꯌꯦꯅ ꯈꯨꯟ ꯈꯨꯟꯗ ꯐꯦꯂꯣꯡꯒꯤꯁꯨ ꯂꯩꯌꯦꯅ ꯍꯟꯗꯛ
ꯑꯣ ꯐꯤꯂꯣꯡꯒꯤ ꯑꯩꯈꯣꯏꯒꯤ ꯑꯩꯈꯣꯏꯒꯤ ꯄꯥꯔꯠ ꯑꯅꯤ ꯂꯩꯗꯅ ꯑꯔꯤꯕ
ꯎꯝ
ꯀꯃꯟꯗ ꯈꯨꯔꯅꯥꯎ ꯁꯨꯃꯥꯏꯅ ꯂꯩꯕꯗꯣ
ꯎꯝ
ꯀꯔꯝꯕꯒꯤ ꯃꯔꯝꯗ ꯂꯥꯛꯄ꯭ꯔꯥ
ꯎꯝ ꯀꯩꯩꯅꯣꯅꯤꯗ ꯎꯝ ꯃꯣꯏꯗꯤ ꯌꯥꯅꯔꯦ ꯑꯗꯨ ꯑꯣꯏꯔꯁꯨ ꯎꯝ ꯑꯩꯈꯣꯏꯒꯤ ꯒꯣꯃꯦꯟꯅ ꯒꯦꯖꯦꯠꯇ ꯔꯦꯖꯤꯁꯇ꯭ꯔ ꯇꯧꯒꯗꯕꯀꯣ ꯑꯗꯨꯒꯤꯗꯃꯛꯇ
ꯎ
ꯇꯧꯕꯤꯌꯣ ꯀꯥꯏꯅ ꯑꯗꯨꯁꯨ ꯃꯣꯏꯒꯤꯗꯣ ꯐꯖꯅ ꯎꯝ ꯑꯁ ꯁꯤꯗ ꯋꯥꯔꯤ ꯁꯥꯕ ꯅꯨꯡꯉꯥꯏꯇꯦꯗ ꯁꯤꯒꯨꯝꯕ ꯁꯥꯒꯅꯨ ꯍꯥꯏꯕꯅꯤ
ꯃꯤꯉꯣꯟꯗ ꯂꯤꯒꯅꯨ ꯍꯥꯏꯕ꯭ꯔꯥ
ꯅꯠꯇꯦꯕ ꯑꯩꯈꯣꯏꯅꯤꯅ ꯈꯨꯝꯔꯤꯕꯗꯨꯁꯨ ꯑꯗꯨꯒꯨꯝꯕ ꯉꯥꯡꯕ ꯌꯥꯗꯦ ꯇꯃꯤꯃꯤꯟꯅ ꯅꯆꯤꯟ ꯍꯥꯏꯒꯅꯨ ꯇꯨꯃꯤꯟ ꯂꯩꯌꯨ ꯅꯠꯇꯦ ꯑꯩꯈꯣꯏꯅꯤꯒꯤ ꯂꯣꯏ ꯅꯪꯒꯤꯗꯨ ꯄꯨꯔ ꯄꯨꯡ ꯉꯁꯤꯁꯦ ꯀꯌꯥꯃꯨꯛꯁꯨ ꯌꯥꯝꯒ꯭ꯔꯕ ꯌꯦꯡꯉꯣ ꯑꯃꯔꯛ ꯎꯝ
ꯃꯔꯛ ꯃꯔꯛꯇ ꯑꯗꯨꯃꯥꯏꯅ ꯍꯦꯟꯕ ꯌꯥꯎꯕꯅꯤ ꯌꯥꯝ ꯆꯥꯡꯗꯣꯏꯅꯤ ꯁꯤꯅ ꯁꯥꯔꯣ ꯑꯗꯨꯝ
ꯃꯤꯅ ꯁꯥꯕ ꯌꯥꯎꯔꯤꯖꯤꯗꯤ ꯑꯗꯨꯝ ꯑꯣꯐ꯭ꯔꯅꯦꯕ ꯀꯣ ꯑꯣꯏꯔꯝꯗꯥꯏꯒꯤ ꯋꯥꯔꯤ ꯀꯥꯏ ꯃꯣꯏꯁꯨ ꯈꯜꯂꯤꯅꯦ ꯋꯥꯔꯤ ꯍꯧꯖꯤꯛꯇꯤ ꯋꯥꯔꯤ ꯅꯨꯡꯉꯥꯏꯕ ꯃꯇꯝꯅꯤ ꯐ꯭ꯔꯤ ꯊꯥꯔꯣꯏꯅ ꯊꯥꯗꯣꯛꯄ
ꯌꯥꯔꯦ ꯅꯪꯒꯤ ꯅꯗꯥꯎ ꯈꯨꯀꯥꯟꯁꯦ ꯑꯩ ꯐꯨꯅꯤꯡꯉꯤꯗ
ꯅꯪꯒꯤ ꯁꯨꯃꯥꯏꯅ ꯑꯁꯨꯛ ꯌꯥꯝꯕꯗꯣ ꯇꯥꯛꯁ ꯂꯣꯏꯕꯗꯣ ꯁꯨꯃꯥꯏꯅ ꯁꯥꯡꯕ ꯌꯥꯎꯗ꯭ꯔꯤꯕꯣ
ꯌꯥꯎꯗꯦ
ꯑꯩꯈꯣꯏꯅ ꯁꯦꯠꯇꯤꯡ ꯇꯧꯕꯅꯦ ꯑꯩꯈꯣꯏꯅ ꯁꯦꯠꯇꯤꯡ ꯇꯧꯕ ꯅꯠꯇꯦꯕ ꯅꯣꯡ ꯐꯥꯗꯣꯛ ꯁꯨꯃꯥꯏꯅ ꯂꯥꯛꯄ ꯌꯥꯎꯕꯅꯦꯕ
ꯎꯝ ꯌꯥꯎꯗꯦꯕ ꯗꯨꯒꯤ
ꯎꯝ ꯕ꯭ꯌꯨ ꯋꯥꯟ ꯑꯋ꯭ꯔ ꯑꯁꯨꯛ ꯑꯁꯨꯛ ꯌꯥꯝꯕ
ꯎꯝ
ꯑꯗꯨꯒ ꯅꯪꯒꯤ ꯅꯪꯒꯤ ꯑꯣꯐ꯭ꯔ ꯂꯥꯛꯀꯗꯕꯗꯣ ꯅꯪꯒꯤ ꯖꯦꯔꯣ ꯆꯠꯈꯤꯕꯗ ꯌꯥꯎꯔꯝꯅꯤ ꯇꯥꯕ꯭ꯔꯥ ꯑꯣ ꯉꯁꯤ ꯅꯨꯃꯤꯠꯁꯤꯗꯤ ꯃꯥꯒꯤ ꯅꯥꯇꯛ ꯑ ꯇ꯭ꯋꯦꯟꯇꯤ ꯋꯥꯟ ꯁꯨꯕ ꯅꯨꯃꯤꯠ ꯇ꯭ꯋꯦꯟꯇꯤ ꯋꯥꯟ ꯇꯥꯏꯝꯁꯤꯗ ꯑꯁꯦ ꯑꯣꯏꯍꯜꯂꯒꯦ ꯀꯥꯏꯅ ꯃꯤꯅ ꯄꯤꯕꯤꯕ ꯒꯤꯞꯇꯣ ꯅꯪꯅ ꯖꯦꯔꯣ ꯆꯥꯠꯍꯜꯂꯗꯅ ꯑꯗꯨꯒꯤ ꯐꯪꯗꯕ ꯑꯣꯏꯔꯝꯅꯦꯕ
ꯎꯝ ꯑꯣꯏꯔꯝꯃꯅꯤ ꯑꯣꯏꯔꯝꯕꯁꯨ ꯌꯥꯏ ꯀꯅꯗꯦ ꯋꯥꯁꯅꯨ ꯇꯥꯕꯣꯔ
ꯇꯥꯏꯑꯦ ꯇꯨꯝꯅꯥꯡꯉꯕꯣ
ꯀꯔꯤꯒꯤ ꯇꯨꯃꯤꯟ ꯂꯩꯈ꯭ꯔꯕ꯭ꯔ ꯑꯗꯨꯗꯤ
ꯑꯁ ꯎꯝ ꯇꯨꯃꯤꯟ ꯂꯩꯇꯦꯅ ꯉꯥꯏꯍꯥꯛꯇꯪ ꯍꯣꯔ ꯍꯣꯂꯨꯕꯁꯤꯗ ꯇꯨꯃꯤꯟ ꯂꯩꯕ ꯀꯩ ꯇꯥꯍꯜꯂꯤꯒꯦ
ꯁꯣꯔꯁꯨ ꯍꯣꯟꯕ ꯌꯥꯗ꯭ꯔꯦ ꯍꯧꯖꯤꯛ ꯂꯣꯏ ꯗꯤ ꯑꯩꯁꯨ ꯑꯃꯔꯛ ꯇꯧꯈꯤꯅꯤ ꯅꯪ
ꯁꯥꯎꯒꯅꯣ ꯀꯥꯏꯗꯦꯗ
ꯑꯩꯒꯤ ꯑꯁ ꯌꯥꯝꯃꯟꯕꯒꯤ ꯑꯩ ꯋꯥꯈꯜ ꯋꯥꯔꯦꯗ
ꯇꯧꯑꯣ ꯇꯧꯑꯣ ꯑꯗꯨꯝ ꯖꯦꯔꯤ ꯆꯠꯀꯦꯔꯥ ꯈꯣꯠꯀꯦꯔꯥ ꯄꯪꯆꯠꯇ ꯆꯠꯍꯜꯂꯣ
ꯑꯝ
ꯑꯗꯣ ꯍꯥꯏꯔꯣ
ꯍꯥꯏꯌꯣ ꯅꯨꯡꯁꯤꯠ ꯅꯣꯏ ꯏꯝꯐꯥꯜꯗꯗꯤ ꯀꯃꯥꯏꯅ ꯇꯧꯒꯦ ꯍꯩꯅꯧ ꯌꯥꯝꯅ ꯂꯩꯔꯝꯒꯅꯤꯀꯣ ꯏꯝꯐꯥꯜꯗ ꯍꯟꯗꯛꯇꯤ
ꯂꯩꯅꯧ ꯂꯩꯕꯅꯤ ꯇꯤꯟ ꯆꯥꯡꯕ ꯉꯥꯛꯇꯅꯤꯗ ꯀꯔꯤ ꯑꯩꯈꯣꯏꯔꯣꯝꯗ ꯂꯩꯕ ꯍꯩꯅꯎꯗꯤ ꯆꯥ ꯆꯥꯕꯕꯨ ꯌꯥꯗꯦ ꯇꯤ ꯌꯥꯝ ꯆꯥꯡꯗꯅ
ꯆꯪꯗꯦ ꯑꯩꯈꯣꯏꯗ ꯅꯍꯥꯟ ꯊꯥꯔꯛꯄꯗꯨꯗꯤ ꯑꯩꯒꯤ ꯏꯅꯝꯃꯥꯈꯣꯏꯅ ꯍꯥꯎꯋꯦ
ꯎꯝ ꯀꯅꯥ ꯈꯣꯏꯒꯤ ꯅꯃꯥ ꯍꯥꯏꯕꯗꯤ
ꯏꯅꯝꯃꯥ ꯂꯩꯌꯦ ꯑꯩꯒꯤ ꯗꯗꯥꯒꯤ ꯅꯨꯄꯤꯗꯣ ꯃꯩꯇꯩꯅꯦ ꯇꯦꯔꯥꯗꯒꯤꯅꯦ ꯇꯦꯔꯥꯗꯒꯤꯅꯦ
ꯑꯣ ꯃꯩꯇꯩ ꯃꯩꯇꯩ ꯅꯨꯄꯤ ꯂꯥꯎꯕ ꯌꯥꯝ ꯐꯩꯅꯦ ꯃꯁꯥꯛ ꯐꯖꯔꯝꯅꯤꯅꯦ
ꯏꯁ ꯐꯖꯗꯦ ꯑꯩꯅ ꯍꯦꯟꯅ ꯐꯖꯩ
ꯅꯠꯇꯔ ꯂꯝ ꯑꯝ ꯍꯥꯏꯛꯇ ꯄꯥꯟꯒꯤ ꯇꯧ ꯇꯥꯕ꯭ꯔ ꯍꯜꯂꯣ ꯇꯥꯗ꯭ꯔꯣ ꯍꯜꯂꯣ ꯍꯜꯂꯣ ꯇꯥꯕꯔꯣ ꯍꯜꯂꯣ ꯍꯜꯂꯣ ꯍꯜꯂꯣ ꯍꯜꯂꯣ ꯇꯥꯕꯔꯣ